ꯍꯜꯂꯣ
ꯑꯣꯁꯥꯏ ꯇꯥꯏ
ꯎꯝ
ꯌꯥꯝꯅ ꯇꯥꯡꯅ ꯐꯪꯕ ꯉꯁꯤꯒꯤ ꯑꯣꯏꯕ ꯑꯍꯥꯟꯕ ꯄꯣꯛꯅꯤ
ꯑꯣ ꯍꯣ
ꯉꯔꯥꯡꯗꯒꯤ ꯃꯣꯏꯁꯦ ꯑꯗꯨꯝ ꯁꯚꯔꯁꯤꯦ ꯗꯥꯎꯟ ꯆꯠꯄ ꯃꯥꯜꯂꯦ ꯍꯧꯖꯤꯛꯁꯨ ꯈꯔꯗꯤ ꯌꯥꯏ ꯈꯔ ꯑꯗꯨꯝꯛ ꯌꯥꯗꯕ ꯇꯧꯋ
ꯎ ꯑꯩꯁꯨ ꯉꯁꯥꯏ ꯁꯥꯟꯅꯔꯝꯕꯅꯦ ꯌꯥꯔ ꯂ
ꯑꯦꯍꯪ ꯅꯪꯁꯨ ꯅꯔꯣꯟ ꯈꯣꯏꯔꯝꯃꯦꯁꯨ ꯈꯣꯏꯔꯛꯑꯒꯦ
ꯍꯣꯏ ꯈꯣꯏꯔꯛꯑꯣ ꯀꯈꯤꯗꯧꯔꯝ ꯆꯥꯈꯤꯗ꯭ꯔꯕꯣ ꯑꯃꯛ